ꯇꯔꯕ꯭ꯔꯣ ꯍꯥꯎ ꯇꯥꯏꯌꯦ ꯇꯥꯏꯌꯦ ꯇꯥꯏꯌꯦ ꯅꯪ ꯇꯥꯕ꯭ꯔꯣ
ꯍꯜꯂꯣ
ꯍꯜꯂꯣ
ꯍꯜꯂꯣ
ꯍꯜꯂꯣ
ꯍꯜꯂꯣ ꯇꯕ꯭ꯔꯣ
ꯇꯥꯏꯌꯦ ꯇꯥꯏꯌꯦ
ꯇꯥꯏꯌꯦ
ꯍꯜꯂꯣ ꯍꯜꯂꯣ ꯇꯕ꯭ꯔꯣ ꯑꯩ ꯁꯨꯝ ꯂꯩꯌꯦ ꯊꯕꯛ ꯇꯧꯔꯒ
ꯑꯁꯨ ꯍꯤꯞꯄꯒ ꯂꯩꯑꯦ
ꯑꯣ ꯅꯪ ꯍꯧꯖꯤꯛ ꯄꯣꯊꯥꯔꯤꯔꯣ
ꯍꯣꯏ ꯅꯪ ꯆꯥꯛ ꯆꯥꯔꯛ ꯆꯥꯔꯛꯈꯔꯣ ꯅꯪ ꯄ ꯆꯥꯄ꯭ꯔꯣ ꯅꯪ ꯀ꯭ꯂꯥꯁ ꯆꯥꯛꯄ꯭ꯔꯣ
ꯍꯣꯏ ꯑꯩ ꯀ꯭ꯂꯥꯁ ꯆꯠꯂꯦ ꯍꯜꯂꯛꯑꯦ ꯍꯧꯖꯤꯛꯇꯤ
ꯑ ꯑꯩꯁꯨꯨ ꯆꯂꯒ ꯍꯂꯛ ꯑꯜꯑꯦ ꯍꯜꯂꯛꯈ꯭ꯔꯦ ꯍꯣꯏ ꯍꯧꯖꯤ ꯇꯤ ꯔꯦꯁꯇ ꯇꯧꯑꯦ ꯍꯣꯏ ꯁꯥꯏꯌꯦ ꯑ ꯑꯩꯗꯤ ꯍꯤꯄꯒꯂꯩꯌꯦ
ꯑꯣ ꯑꯗꯨꯅ ꯐꯩꯗ ꯔꯨꯝꯗ ꯐꯦꯟ ꯊꯥꯔꯒ ꯂꯩꯕꯅ ꯑꯈꯣꯏꯒꯤ ꯔꯨꯝꯗꯤ ꯃꯩ ꯂꯥꯛꯇꯦ
ꯀꯩꯍꯥꯏꯕ
ꯑꯈꯣꯏꯒꯤ ꯔꯨꯝꯗꯤ ꯃꯩ ꯂꯥꯛꯇꯦ
ꯑꯣ
ꯑꯗꯨꯒꯤ ꯃꯄꯥꯟꯗ ꯑꯝ ꯂꯩꯅꯦ ꯑꯩꯒꯤ ꯕꯦꯛꯒ꯭ꯔꯥꯎꯟ ꯁꯥꯎꯟ ꯌꯥꯝꯅ ꯇꯥꯕ꯭ꯔꯣ ꯑꯩꯒꯤ ꯕꯦꯛꯒ꯭ꯔꯥꯎꯟ ꯁꯥꯎꯟ ꯌꯥꯝꯅ ꯇꯥꯕ꯭ꯔꯣ ꯍꯧꯖꯤꯛꯇꯤ ꯑꯩ ꯑꯩꯗꯤ ꯁꯨꯝ ꯂꯩꯑꯦ
ꯇꯥꯕ꯭ꯔꯣ ꯕꯦꯛꯒ꯭ꯔꯥꯎꯟ ꯑꯒꯤ ꯕꯦꯛꯒ꯭ꯔꯥꯎꯟ ꯁꯥꯎꯟ ꯇꯥꯕ꯭ꯔꯣ
ꯑ ꯇꯥꯏꯌꯦ ꯑꯦ ꯌꯥꯝ ꯀꯟꯅ ꯇꯥꯗꯦ ꯅꯪ ꯅꯥꯇꯣꯟꯗ ꯂꯩꯕ꯭ꯔꯣ
ꯑ ꯑꯥ ꯍꯥꯏꯌꯦꯀꯣ ꯑꯗꯨꯤꯗꯤ
ꯍꯣꯏ
ꯑꯥ ꯑꯗꯨꯗꯤꯅꯦ ꯅꯝ ꯆꯥꯛ ꯆꯔꯕ꯭ꯔꯣ
ꯑꯩ ꯆꯥꯛ ꯆꯥꯔꯦ
ꯑ
ꯅꯪꯗꯤ ꯆꯥꯛ ꯆꯔꯕꯣ
ꯑꯩꯁꯨ ꯑꯣ ꯀ꯭ꯂꯥꯁ ꯍꯥꯂꯒ ꯆꯥꯛ ꯆꯥꯛ ꯆꯥꯔꯒ ꯂꯩ ꯌꯦ ꯉꯁꯤꯗꯤ ꯑꯂꯨ ꯥꯀ ꯀꯨꯕꯤ ꯆꯥꯏꯑꯦ
ꯑꯣ ꯍꯥꯎꯕ꯭ꯔꯣ
ꯑꯁꯤ ꯍꯣꯏ ꯍꯥꯎꯋꯦ ꯌꯥꯝ ꯍꯥꯎ ꯇꯦ ꯑꯗꯨꯁꯨ ꯍꯥꯎꯑꯦ ꯎ ꯃꯣꯔꯣꯛ ꯃꯣꯔꯣꯛ ꯂꯩꯌꯦ ꯑꯗꯨ ꯑꯗꯨꯒꯤ ꯑꯗꯨ ꯑꯗꯨꯗꯤ ꯀꯤꯅꯦ ꯑꯣ ꯃꯣꯔꯣꯛ ꯑꯗꯨꯒ ꯑꯅꯤꯝ ꯃꯣꯔꯣꯛ ꯃꯦꯠꯂꯒ ꯆꯥꯏ
ꯑꯣ ꯑꯗꯣ ꯑꯝ ꯉꯁꯤꯗꯤ ꯀꯔꯤ ꯍꯦꯟꯖꯥꯡ ꯊꯣꯡꯒꯦ
ꯈꯟꯗꯦꯗꯥ ꯉꯁꯤ ꯌꯦꯔꯨꯝ ꯄꯤꯕ ꯃꯥꯜꯂꯦ ꯅ ꯑ ꯍꯣꯔꯦꯟꯗꯤ ꯉꯁꯤꯗꯤ ꯌꯦꯔꯨꯝ ꯄꯤꯕ ꯃꯥꯜꯂꯦ
ꯌꯦꯔꯨꯝꯁꯨ ꯍ ꯍꯥꯎꯕꯅꯦꯀꯣ
ꯅꯪ ꯌꯨꯝ ꯌꯦꯔꯨꯝ ꯄꯥꯝꯕ꯭ꯔꯥ
ꯍꯣꯏ ꯑꯩꯗꯤ ꯌꯦꯔꯨꯝ ꯄꯥꯝꯗꯦ
ꯄꯝꯄ꯭ꯔꯥ ꯐ꯭ꯔꯥꯏꯅ ꯄꯥꯝꯅ ꯄꯥꯝꯃꯦ ꯑꯩꯗꯤ ꯕꯣꯏꯜꯁꯨ ꯄꯥꯝꯃꯦ ꯕꯣꯏꯜ ꯑꯌꯨꯛꯇꯗꯗꯤ ꯑꯩ ꯕꯣꯢꯜꯗꯤ ꯑꯟ ꯑꯍꯨꯝ ꯃꯔꯤꯒꯨꯝꯕ ꯆꯥꯕ ꯑꯣ ꯆꯥꯅꯤꯡꯉꯦ ꯑꯌꯨꯛꯇꯗꯤ ꯃꯔꯤ ꯑꯍꯨꯝ ꯃꯔꯤꯒꯨꯝꯕ
ꯑꯍꯨꯝ ꯃꯔꯤꯒꯨꯝꯕ ꯆꯥꯏꯌꯦ
ꯍꯣꯏ ꯅꯪ ꯂꯩꯔꯤꯛ ꯏꯕ ꯂꯩꯕ꯭ꯔꯣ ꯉꯁꯤꯗꯤ
ꯍꯣꯏ ꯑꯩ ꯉꯁꯤꯗꯤ ꯅꯣꯠꯁ ꯃꯌꯥꯝ ꯏꯒꯅꯤꯌꯦ ꯅꯪꯁꯨ ꯏꯒꯗ꯭ꯔꯣ
ꯇꯦꯛꯁꯕꯨꯛ ꯑꯃꯁꯨ ꯀꯣꯝꯄ꯭ꯂꯤꯠ ꯇꯧꯗꯦ ꯑꯗꯨ ꯑꯗꯨ ꯑꯗꯨ ꯍꯣꯏ ꯗ꯭ꯔꯛꯄꯨꯗꯤ ꯂꯣꯏꯔꯦ ꯑꯗꯨꯁꯨ ꯀꯦꯁꯕꯨꯛꯗꯤ ꯑꯅꯤ ꯑꯅꯤ ꯂꯩꯌꯦ ꯑꯅꯤ ꯑꯅꯤ ꯀꯦꯁꯕꯨꯛ ꯀꯝꯃ꯭ꯌꯨꯅꯤꯇꯤꯒ ꯑꯥ ꯅꯤꯒ ꯂꯩꯌꯦ ꯑꯗꯨꯁꯨ ꯑꯃꯁꯨ ꯀꯣꯝ ꯍꯣꯏ ꯑꯃꯁꯨ ꯀꯝꯄ꯭ꯂꯤꯠ ꯇꯧꯗꯦ
ꯑꯣ ꯑꯩꯁꯨ ꯉꯁꯤꯗꯤ ꯑꯥ ꯏꯒꯗꯣꯏꯅꯦ ꯀꯩꯅꯣ ꯀꯝꯃꯨꯅꯤꯇꯤꯁꯨ ꯏꯒꯅꯤ ꯑꯗꯨꯒ ꯗ꯭ꯔꯛꯁꯨ ꯏꯒꯅꯤ ꯅꯪ ꯗ꯭ꯔꯛꯕꯨꯛꯇꯤ ꯀꯝꯄ꯭ꯂꯤꯠ ꯇꯧꯕ ꯅꯠꯇ꯭ꯔꯣ
ꯑꯩ ꯀꯝꯄ꯭ꯂꯤꯠ ꯇꯧꯈ꯭ꯔꯦ
ꯍꯣꯏ ꯄꯤꯈ꯭ꯔꯕ꯭ꯔꯣ
ꯍꯣꯏ ꯇꯧꯈ꯭ꯔꯦ ꯁꯝꯃꯤꯁꯁꯨ ꯇꯣꯛꯈ꯭ꯔꯦ ꯁꯥꯃꯤꯁꯁꯨ ꯇꯧꯕꯤꯈ꯭ꯔꯦ
ꯑꯣ ꯑꯩꯗꯤ ꯁꯃꯤꯠꯁꯨ ꯇꯧꯗ꯭ꯔꯤ ꯏꯕꯁꯨ ꯂꯣꯏꯗ꯭ꯔꯤ
ꯎꯝ ꯎꯝ
ꯅꯪꯗꯤ ꯑꯥ ꯊꯕꯛ ꯇꯧꯗ꯭ꯔꯣ
ꯍꯧꯖꯤꯛꯇꯤ ꯊꯕꯛ ꯇꯧꯗꯦ ꯐꯣꯟ ꯐꯣꯟ ꯌꯦꯡꯉꯒ ꯂꯩꯌꯦ
ꯅꯪꯒꯤ ꯍꯣꯕꯤꯗꯣ ꯀꯩꯅꯣ
ꯍꯥꯥ
ꯅꯪꯒꯤ ꯍꯣꯕꯤꯗꯣ ꯀꯩꯅꯣ
ꯀꯣꯕꯤ ꯀꯔꯤ ꯀꯣꯕꯤ ꯀꯣꯕꯤ ꯀꯔꯤ ꯍꯣꯏ ꯀꯔꯤꯅꯣ ꯈꯪꯗꯦ ꯍꯣꯕꯤ ꯍꯣꯕꯤ ꯍꯣꯕꯤꯔ ꯅꯪꯒꯤ ꯐꯖꯅ ꯇꯗꯦꯗ ꯑꯥ ꯑꯩꯒꯤ ꯍꯣꯕꯤꯗꯤ ꯎꯝ ꯄꯦꯟꯇꯤꯡꯒꯨꯝꯕ ꯁꯤꯡꯒꯤꯡ ꯒꯨꯝꯕ ꯑꯣꯏ ꯅꯪꯒꯤꯗꯤ
ꯑꯩꯒꯤ ꯍꯣꯕꯤꯗꯤ ꯎꯝ ꯍꯣꯏ ꯑꯩꯁꯨ ꯑꯩꯗꯤ ꯏꯌꯥꯔꯤꯡ ꯁꯣꯡꯅꯦ
ꯍꯥ ꯍꯣꯏ ꯏꯁꯥꯏ ꯅꯪꯁꯨ ꯏꯁꯥꯏꯔ
ꯍꯣꯏ ꯏꯁꯩ ꯄꯥꯝꯃꯦ ꯑꯩꯗꯤ ꯏꯁꯩ ꯇꯥꯕ ꯄꯥꯝꯃꯦ
ꯑꯥ ꯑꯩꯁꯨ ꯏꯁꯩ ꯇꯥꯕ ꯄꯥꯝꯗꯦ ꯄꯥꯝꯃꯦ ꯑꯗꯨ ꯑꯗꯨꯒ ꯑꯗꯨ ꯑꯗꯨꯒ ꯎꯝ ꯄꯦꯟꯇꯤꯡꯒꯨꯝꯕ ꯄꯥꯝꯃꯦ
ꯎꯝ ꯑꯗꯨꯗꯤ ꯅꯪ ꯂꯥꯏ ꯌꯦꯛꯄ ꯍꯩꯕ꯭ꯔꯣ
ꯍꯥ ꯂꯥꯏ ꯌꯦꯛꯄ ꯍꯩꯕ꯭ꯔꯣ ꯂꯥꯏꯔꯤꯛ ꯂꯥꯏꯔꯤꯛꯇꯤ ꯍꯩꯇꯦ
ꯂꯥꯏꯌꯦꯛꯄ
ꯑꯥ ꯂꯥꯏ ꯌꯦꯛꯄ ꯍꯣꯏ ꯍꯣꯏ ꯍꯣꯏ ꯍꯩ ꯈꯤꯇꯪ ꯈꯤꯇꯪ
ꯐꯖꯕ꯭ꯔꯣꯕ ꯅꯪꯅ ꯌꯦꯛꯄꯗꯣ ꯅꯪ ꯅꯪꯅ ꯐꯖꯅ ꯌꯦꯛꯄ꯭ꯔꯣꯕ
ꯍꯣꯏ ꯁꯝꯇꯥꯏꯝꯁꯤ ꯐꯖꯅ ꯍꯩꯌꯦ ꯂꯩꯌꯦ
ꯑꯣ ꯅꯪꯒꯤ ꯅꯪꯒꯤ ꯃꯨꯠ ꯃꯨꯠꯀꯤ ꯃꯈꯥꯅꯦꯕ ꯅꯪꯒꯤ ꯃꯨꯠꯅ ꯅꯨꯡꯉꯥꯏꯔꯗꯤ
ꯍꯣꯏ ꯑꯗꯨꯅꯤ
ꯀꯩꯁꯨꯀꯥꯏꯗꯦꯗ ꯂꯥꯏ ꯌꯦꯛꯄꯁꯨ ꯌꯥꯝ ꯐꯩꯌꯦ ꯂꯥꯏ ꯌꯦꯛꯄꯁꯨ ꯌꯥꯝꯅ ꯐꯩꯌꯦ ꯅꯪ
ꯀꯝꯄꯤꯇꯤꯁꯟ ꯍꯣꯏ ꯌꯥꯎꯋꯦ ꯀꯝꯄꯤꯇꯤꯁꯟꯗ ꯏꯁꯇꯥꯝꯗꯤ ꯑꯥ ꯀꯝꯄꯤꯇꯤꯁꯟ ꯍꯣꯏ
ꯌꯥꯎꯋꯦ ꯁ꯭ꯀꯨꯜꯗ
ꯀꯝꯄꯤꯇꯤꯁꯟꯗꯣ ꯅꯪ ꯑꯥ ꯇꯥꯕ꯭ꯔꯣꯕꯥ ꯐꯥꯔꯁ ꯁꯦꯀꯦꯟ ꯊꯔꯠ ꯅꯪꯒꯤ ꯁꯥꯗꯤꯕꯤꯒꯦꯠ
ꯁꯥꯔꯇꯤꯐꯤꯀꯦꯠ ꯄꯤ ꯁꯔꯇꯤꯐꯤꯀꯦꯠꯀ ꯎꯝ ꯅꯣꯠꯕꯨꯛ ꯑꯃ ꯑꯗꯨꯒ ꯄꯦꯟ ꯑꯃ ꯄꯤꯌꯦ ꯁꯔꯇꯤꯐꯦꯠꯗꯤ ꯄꯝꯃꯦ ꯇꯠ ꯕꯨꯊꯁꯨ ꯌꯨꯁꯇꯤ ꯌꯨꯁ ꯇꯧꯋꯦ ꯑꯗꯨꯁꯨ ꯌꯥꯝꯅ ꯌꯨꯁ ꯇꯧꯗꯦ ꯑꯥ ꯌꯥꯝꯅ ꯈꯪꯗꯦ
ꯀꯩꯁꯨ ꯀꯥꯏꯗꯦꯗ
ꯑꯥꯇꯩ ꯑꯥ ꯄꯤꯗ꯭ꯔꯦꯁꯨ ꯁꯥꯔꯇꯤꯐꯤꯀꯦꯠ ꯄꯤꯗꯤ ꯐꯌꯦꯀꯣ
ꯀꯥꯟꯅꯩꯗꯅ ꯑꯥꯗꯨꯒꯤ ꯐꯩ ꯐꯩ ꯐꯖꯅ ꯌꯦꯛꯑꯣꯀꯣ ꯐꯖꯕ ꯐꯖꯕ ꯌꯦꯛꯑꯣꯀꯣ ꯐꯖ ꯐꯖꯕ ꯌꯦꯛꯑꯣ
ꯍꯣꯏ ꯂꯩꯑꯦ ꯂꯩꯒꯦ ꯅꯪ ꯍꯣꯔꯦꯟ ꯗꯨꯇꯤ ꯆꯠꯂꯣꯏꯗ꯭ꯔꯣ
ꯑꯩ ꯍꯣꯔꯦꯟ ꯗ꯭ꯌꯨꯇꯤ ꯆꯠ
ꯆꯠꯀꯅꯤꯀꯣ ꯋꯥꯥꯏꯁꯨ ꯆꯒꯅꯤ
ꯑꯩ ꯍꯧꯖꯤꯛꯇꯣ ꯇꯦꯔꯦꯁꯇ ꯂꯩꯔꯒ ꯃꯤ ꯆꯠꯄ ꯌꯦꯡꯉꯤꯅꯦ
ꯍꯥ
ꯑꯩ ꯍꯧꯖꯤꯛꯇꯣ
ꯑꯥ
ꯇꯦꯔꯦꯁꯇ ꯂꯩꯔꯒ ꯀꯣ ꯃꯛ ꯈꯥꯗ ꯃꯤ ꯆꯠꯄꯗꯣ ꯌꯦꯡꯕ
ꯇꯥ ꯑꯣ ꯀꯃꯩꯅ ꯂꯩꯌꯦ ꯀꯃꯩꯅ
ꯑꯩꯒꯤ ꯇꯦꯔꯦꯁꯇ ꯑꯩ ꯗꯣ ꯎꯝ ꯀꯩꯅꯣ ꯇꯧꯔꯒ ꯂꯩ ꯁꯨꯝ ꯂꯩꯌꯦ
ꯀꯗꯥꯏꯗ ꯂꯤꯌꯦ ꯅꯟꯗꯤ ꯅꯟꯗꯤꯞ ꯑꯥ ꯅꯟꯗꯤ ꯑꯥ ꯐ꯭ꯂꯣꯔ ꯀꯗꯥꯏꯗ ꯐꯝꯃꯦ ꯐ꯭ꯂꯣꯔ ꯀꯗꯥꯏꯗꯥ ꯂꯩꯌꯦ ꯑꯥ ꯁꯦꯀꯦꯟ ꯐ꯭ꯂꯣꯔꯗ ꯂꯩꯕ꯭ꯔꯥ ꯑꯣ